ꯑ ꯇꯥꯏꯌꯦ ꯇꯥꯥꯏ ꯌꯥꯕ ꯃꯥꯖꯤꯗꯤ ꯎꯝ
ꯑꯁ ꯒ꯭ꯌꯥꯟ ꯇꯥꯗ꯭ꯔꯦꯗ ꯍꯌꯦꯡꯒꯤꯁꯦ ꯃꯊꯥ ꯈꯔ ꯁꯥꯔꯦ
ꯑꯗꯨꯅꯦ ꯑꯗ
ꯃꯥꯗꯨꯗꯤ ꯃꯥꯗꯤ ꯂꯩꯐꯝꯗꯣ ꯂꯥꯕ ꯄꯦꯕꯑꯒ ꯑꯗꯨ ꯑꯣꯏꯕꯒꯤ
ꯑꯗꯨꯗꯤ ꯃꯥ ꯖꯒꯥꯗꯣ ꯍꯩꯗꯤ ꯍꯩꯒꯔꯕ
ꯃꯥꯁꯨ ꯍꯥꯏꯒꯦꯔꯥ ꯍꯥꯏꯔꯣ ꯐꯥꯔꯁ ꯇꯥꯏꯝꯅꯤꯅ ꯃꯥꯁꯨ ꯑꯗꯨꯒꯤ ꯑꯩ ꯌꯥꯝ ꯃꯊꯥ ꯁꯥꯔꯦ ꯑꯩꯈꯣꯏ ꯑꯍꯣꯡꯁꯦ
ꯅꯠꯇ꯭ꯔꯒꯀꯣ ꯅꯪꯅꯅꯦ ꯍꯧꯖꯤꯛꯀꯤ ꯑꯉꯥꯡꯗꯣ ꯌꯥꯗ꯭ꯔꯗꯤ ꯑꯗꯨꯝ ꯇꯣꯝꯅ ꯂꯥꯛꯍꯟꯈ꯭ꯔꯣꯀꯣ ꯍꯥꯏꯕꯗꯤ ꯅꯪ ꯑꯗꯨꯝ ꯀꯩꯞ ꯀꯩꯝ ꯍꯥꯏꯈ꯭ꯔꯅꯣ ꯑꯗꯨꯒ ꯍꯧꯖꯤꯛꯀꯤ ꯅꯃꯥꯟꯅꯕꯤ ꯑꯃꯗꯣ ꯃꯉꯣꯟꯗ ꯍꯥꯏꯔꯒ ꯀꯩꯅꯣ ꯃꯐꯝꯗꯣ
ꯕꯅꯤꯗꯣ ꯆꯠꯄꯒꯤ ꯑ ꯎꯕꯔ ꯕꯨꯛ ꯇꯧꯕꯗꯒꯤ ꯃꯐꯝꯗꯣ ꯑꯦ ꯆꯞ ꯃꯥꯟ ꯎꯅꯥꯕ ꯇꯧꯔꯒꯀꯣ ꯎꯅꯥꯕꯗꯤ ꯌꯥꯗꯤ ꯌꯥꯅꯤ ꯍꯣꯏ ꯁꯨꯃꯥꯏꯅ
ꯅꯪꯅ ꯍꯧꯖꯤꯛꯀꯤ ꯗ꯭ꯔꯥꯏꯕꯔ ꯅꯨꯄꯥꯗꯨꯗ ꯍꯥꯏꯈ꯭ꯔꯣꯕ ꯑꯁꯤꯒꯤ ꯖꯒꯥꯗ ꯏꯃꯥꯅꯕꯤ ꯁꯤ ꯗꯥꯏ ꯈꯟꯕꯤꯌꯣꯅ ꯑꯗꯨꯃꯥꯏꯅ ꯍꯥꯏꯥꯏꯈ꯭ꯔꯣ ꯑꯗꯨꯒ ꯑꯗꯨꯝ ꯀꯨꯝꯍꯟ ꯭ꯔꯣ ꯑꯉꯥꯡꯗꯣ ꯌꯥꯗ꯭ꯔꯗꯤ ꯑꯗꯨꯝ ꯀꯩꯅꯣ ꯇꯧꯈ꯭ꯔꯣꯗꯣ
ꯍꯥꯏꯕꯗꯤ ꯃꯔꯨꯞ ꯂꯩꯥꯏꯔꯗꯤ ꯃꯤ ꯑꯃꯕꯨꯁꯨ ꯇ꯭ꯔꯣꯂꯤꯒꯨꯝꯕꯗ ꯊꯝꯍꯧꯔꯒ ꯅꯪ ꯁꯤ ꯑꯃꯗꯨꯁꯨ ꯌꯥꯝ ꯄꯥꯡꯅ ꯂꯩꯔꯤꯕꯅꯤꯕ ꯐꯥꯔꯁ ꯇꯥꯏꯝ ꯑꯣꯏꯕꯒꯤ ꯃꯥꯗꯤ ꯑꯃꯥꯔꯣꯝꯗ ꯍꯤꯟꯗꯤ ꯉꯥꯡꯕ ꯍꯥꯏ ꯍꯥꯏꯩꯌꯦ ꯍꯥꯏꯕ ꯋꯥꯅꯦꯕ
ꯑꯥ
ꯑꯗꯨ ꯃꯥꯕꯨꯗꯤ ꯍꯤꯡꯒꯅꯤꯕ ꯃꯇꯣꯝꯇ ꯆꯠꯄ ꯍꯩꯒꯅꯤꯕ ꯃꯥꯕꯨꯗꯤ ꯑꯗꯨ ꯑꯣꯏꯔꯁꯨ ꯑꯩꯈꯣꯏꯗꯣ ꯃꯥꯁꯨ ꯍꯤꯟꯗꯤ ꯉꯥꯡꯕ ꯍꯥꯏꯇꯦ ꯑꯉꯥꯡꯗꯣ
ꯑ ꯐꯨꯅꯤꯡꯉꯦ ꯃꯅꯦꯒ ꯂꯩꯔꯒ ꯑꯗꯨꯃꯥꯏꯅ ꯇꯧꯕꯗꯣ
ꯍꯣꯏ ꯑꯁ ꯃꯥꯁꯦ ꯀꯩꯅꯣ ꯃꯤ ꯇꯧꯎ ꯇꯧꯋꯦ ꯑꯁꯦꯡ ꯃꯥ
ꯑꯗꯣ ꯍꯌꯦꯡ ꯅꯪ ꯅꯪꯀꯣ ꯍꯌꯦꯡ ꯍꯌꯦꯡ ꯅꯪ ꯃꯥꯒ ꯊꯦꯡꯅꯔꯗꯤ ꯑꯩꯗꯤ ꯑꯗꯨꯝ ꯅꯣꯏ ꯑꯟꯇꯤꯅ ꯀꯩꯅꯣ ꯇꯧꯔꯗꯤ ꯑꯗꯨꯝ ꯆꯠꯁꯦ ꯄꯩꯁꯥꯗꯨꯁꯨ ꯑꯗꯨꯝꯃꯛꯅꯝ ꯍꯥꯏꯁꯨ ꯍꯥꯏꯈ꯭ꯔꯣ
ꯑꯣ ꯑꯩꯅ ꯄꯨꯊꯣꯛꯑ ꯑꯔꯣꯏ ꯍꯥꯏꯕꯁꯨ ꯅꯠꯇꯦ ꯑꯗꯨꯝ ꯆꯠꯃꯤꯟꯅꯔꯒ ꯑꯩꯁꯨ ꯍꯩꯕꯒꯤ ꯃꯥꯒꯤ ꯍꯩꯇꯕꯒꯤ ꯃꯥ ꯃꯥꯒꯤ ꯑꯤꯡ ꯑꯩꯅ ꯏꯕꯥꯅꯤꯅ ꯂꯥꯛꯄ ꯅꯨꯃꯤꯠꯇꯣ ꯃꯥꯒꯤ ꯑꯩꯒꯤ ꯊ꯭ꯔꯣꯂꯤꯗꯨ ꯇꯤꯛ ꯌꯥꯝꯅ ꯌꯥꯡꯉꯦꯅ ꯍꯦꯚ ꯑꯣꯏꯗꯦꯅ ꯑꯗꯨꯒ ꯃꯥꯒꯤ ꯇ꯭ꯔꯣꯂꯤ ꯑꯆꯧꯕꯗꯨ ꯑꯩꯅ ꯄꯥꯏꯔ ꯆꯤꯡꯔ ꯑꯩꯒꯤ ꯌꯨꯝ ꯐꯥꯎ ꯆꯤꯡꯔꯒ ꯂꯥꯛꯄꯅꯦ ꯑꯗꯨ ꯅꯨꯃꯤꯠꯇ ꯐꯥꯎ
ꯑꯗꯨꯗꯨꯒ ꯃꯥꯕꯨ ꯊꯤꯟꯕꯁꯨ ꯃꯥꯒꯤ ꯇ꯭ꯔꯣꯂꯤ ꯑꯆꯧꯕꯗꯣ ꯑꯩꯅ ꯄꯥꯏꯕꯤꯔꯒꯦ ꯅꯪꯅ ꯃꯥꯒꯤ ꯕꯦꯛ ꯍꯦꯟꯕꯦꯛꯇꯨꯁꯨ ꯃꯕ ꯑꯗꯨꯅꯤꯅ ꯁꯤꯁꯨ ꯅꯪ ꯄꯥꯏꯔꯣꯅ ꯑꯩꯅ ꯁꯨꯃꯥꯏꯅ ꯇꯧꯔꯒ ꯊꯤꯟꯕꯤꯒ ꯑꯁ
ꯍꯌꯦꯡ ꯅꯪꯒ ꯊꯦꯡꯅꯔꯗꯤ ꯀꯩꯝ ꯏ ꯉꯥꯡꯗ ꯕꯤ ꯀꯕ ꯏꯕ ꯑꯃꯨꯀ ꯁꯥꯔꯛꯇꯧ ꯋꯥꯠꯂꯤꯁꯦ
ꯑꯩ ꯍꯌꯦꯡꯗꯤ ꯑꯩ ꯃꯤꯕꯨ ꯃꯇꯦꯡ ꯄꯥꯡꯕ ꯉꯝꯃꯔꯣꯏ
ꯑ ꯇꯧꯔꯣꯧ ꯇꯧꯔꯣ ꯑꯗꯨꯗꯤ ꯅ ꯅꯪꯁꯨ ꯀꯩꯝ ꯀꯩꯝ ꯇꯧꯕꯤꯈꯅꯨ
ꯄꯨꯔꯅꯤ ꯑꯗꯨꯒ ꯎ ꯆꯤꯡ ꯈꯣꯏꯒꯤꯁꯨ ꯈꯔ ꯍꯤꯟꯖꯥꯡꯒꯨꯝꯕ ꯂꯩ ꯄꯕꯤꯌꯣꯅ ꯍꯥꯏꯕ ꯑꯗꯨꯒ ꯃꯥꯒꯤ ꯌꯨꯝꯗꯒꯤꯁꯨ ꯊꯥꯔꯛꯄ ꯂꯩꯑꯦꯕ ꯑꯗꯨꯒꯤ ꯑꯗꯨꯗ ꯄꯨꯔꯒ ꯎꯝ ꯑꯩꯅ ꯄꯨꯔꯛꯀꯅꯦꯕ ꯃꯣꯏꯒꯤ
ꯑꯣ
ꯌꯨꯝꯒꯤ ꯉꯥꯒꯨꯝꯕꯀꯣ ꯑꯩꯈꯣꯏꯒꯤꯁꯨ ꯄꯨꯔꯛꯀꯅꯤ ꯃꯣꯏꯒꯤ ꯉꯥꯗꯣ ꯃꯥꯅ ꯂꯥꯛꯑꯣꯅ ꯍꯔꯗꯒꯤ ꯊꯦꯡꯅꯅꯤꯡꯉꯥꯏ ꯇꯧꯔꯅꯤ
ꯅꯥꯍꯜꯂꯄ ꯅꯥꯍꯜꯂꯛꯄꯗ ꯑꯣ
ꯃꯣꯏꯗꯣ ꯔꯦꯟ ꯊꯣꯛꯈ꯭ꯔꯦꯕ ꯑꯗꯨꯒꯤ
ꯀꯣ ꯍꯁꯅ
ꯎꯝ ꯍꯣꯁꯇꯦꯜ ꯂꯩꯇ꯭ꯔꯦ ꯑꯗꯨꯒꯤ ꯔꯦꯟꯗ ꯊꯣꯛꯈ꯭ꯔꯕꯒꯤ ꯑꯩꯅ ꯑꯩꯕꯨ ꯉꯥꯏꯔꯣ ꯍꯥꯏꯕ ꯑꯗꯨꯒꯤ ꯃꯥꯒꯤ ꯃꯁꯔꯨꯝꯗꯣ ꯃꯁꯔꯨꯝꯁꯨ ꯑꯍꯥꯎꯕ ꯖꯠ ꯂꯑꯦ ꯑꯩꯅ ꯈꯤꯇꯪ ꯂꯧꯒꯦ ꯍꯥꯏꯕ ꯑꯩ ꯈꯤꯇꯪ ꯄꯣꯔꯛꯀꯦ ꯃꯆꯥ ꯃꯆꯥꯗꯣ ꯌꯥꯝ ꯍꯥꯎꯕꯗꯣ
ꯑꯣ ꯏꯔꯣꯟꯕꯒꯨꯝꯕ ꯇꯧꯗ꯭ꯔꯣ
ꯑꯁ ꯍꯣꯔꯦꯟ ꯐꯣ ꯊꯥꯔꯀꯦ
ꯑꯣ ꯑꯩꯗꯤ ꯔꯕꯦꯠ ꯕꯦꯠ ꯑꯩꯈꯣꯏꯗꯁꯨ ꯆꯥ ꯆꯥꯅꯤꯡꯉꯦꯕ
ꯃꯥꯒꯤ ꯃꯁꯨꯝ ꯈꯔ ꯎꯔꯥꯛꯄꯒꯤ ꯑꯩꯅ ꯑꯁꯤꯒ ꯉꯥꯗꯤ ꯈꯔ ꯂꯥꯎꯔꯒꯦ ꯍꯥꯏꯕꯒꯤ ꯃꯥꯅ ꯍꯣꯏ ꯍꯣꯏ ꯂꯥꯎꯔꯣ ꯂꯥꯎꯔꯣꯅ ꯍꯥꯏꯩꯔꯒ ꯂꯥꯏꯔꯦꯕ
ꯑꯣ ꯃꯣꯏ ꯔꯦꯟꯇ ꯂꯩꯌꯦꯕ
ꯎꯝ ꯃꯣꯏ ꯃꯅꯥꯛꯇ ꯍꯦꯟꯖꯥꯡꯒꯨꯝꯕ ꯍꯥꯎꯗꯕ ꯃꯇꯝꯗ ꯀꯣꯏꯔꯒ ꯆꯥꯛꯆꯔꯒꯅꯥ ꯄꯥꯁ ꯇꯧꯔꯒ ꯆꯠꯄ ꯌꯥꯔꯅꯤ ꯍꯧꯖꯤꯛꯀꯥꯟ ꯔꯨꯝ ꯑꯅꯤ ꯂꯧꯈ꯭ꯔꯦꯕ ꯃꯣꯏ ꯃꯣꯏ ꯑꯍꯨꯝ ꯂꯩꯑꯕ
ꯑꯃ ꯅꯍꯥꯟ ꯈꯔ ꯄꯤꯛꯄꯗꯨ ꯁꯨꯔꯥ
ꯑ ꯃꯥꯗꯨꯗꯤ ꯁꯤ ꯑꯩꯒꯤ ꯂꯩꯕ ꯃꯐꯝꯗ ꯂꯩꯌꯦ
ꯑꯣ ꯑꯣ ꯂꯥꯛꯑꯦꯀꯣꯍꯥꯟ
ꯎꯝ
ꯍꯣꯠ ꯁꯃ
ꯑꯗꯨꯒꯤ ꯏꯃꯥꯟꯅꯕꯤ ꯏꯃꯥ ꯂꯥꯏꯕꯗꯣ ꯃꯥꯒ ꯅꯣꯏ ꯎ ꯅꯥꯔꯝꯈꯤꯔꯣꯏ ꯑꯅꯤꯗꯨꯗꯤ ꯑꯗꯨꯒ ꯃꯕꯥꯅꯤꯗꯨꯁꯨ ꯂꯩꯔꯦ ꯑꯗꯨꯒ ꯃꯣꯏꯗꯣ ꯔꯨꯝ ꯍꯧꯖꯤꯛ ꯋꯥꯟ ꯕꯤꯍ ꯑꯩꯩꯆ ꯀꯦ ꯑꯣꯏꯕꯒꯤ ꯔꯨꯝ ꯑꯅꯤꯒ ꯀꯤꯠꯆꯟ ꯃꯆꯥ ꯑꯃ ꯑꯅꯤꯅ ꯑꯗꯨꯒꯤ ꯔꯨꯝ ꯑꯆꯥꯎꯕꯗꯣ ꯂꯩꯕꯤꯈ꯭ꯔꯕꯅꯦꯅ ꯍꯥꯏꯕ ꯄꯥꯁ ꯇ ꯑꯣꯁ ꯆꯠꯄ ꯏꯂꯚꯦꯟ ꯊꯥꯎꯖꯟꯒꯤꯅꯦ ꯍꯥꯏꯌꯦ ꯃꯣꯏ ꯎꯝ ꯑꯗꯨ ꯅꯛꯇ꯭ꯔꯤꯛꯀꯨꯝꯕꯗꯣ ꯃꯣꯏꯅ ꯊ꯭ꯔꯤ ꯍꯟꯗ꯭ꯔꯦꯗ ꯃꯤꯇꯔ ꯄꯤꯔꯅꯤ ꯍꯥꯏꯌꯦ ꯑꯗꯨꯗ ꯃꯣꯏꯅ ꯊꯥ ꯑꯃꯗ ꯈꯤꯇꯪꯒꯨꯝꯕ ꯃꯣꯏꯅ ꯄꯥꯏꯕꯗꯣ ꯍꯦꯜꯂꯛꯑꯗꯤ ꯃꯣꯏꯅ ꯃꯁꯦꯟꯅ ꯄꯤꯔꯅꯤ ꯅꯠꯇ꯭ꯔꯒ ꯊ꯭ꯔꯤ ꯍꯟꯗ꯭ꯔꯦꯠ ꯃꯅꯨꯡꯗꯒꯤ ꯊꯥ ꯑꯃꯗ ꯀꯣꯟꯅꯔꯗꯤ ꯑꯗꯨꯝ ꯄꯩꯁꯥ ꯄꯤꯔꯔꯣꯏ ꯏꯁꯤꯡꯒꯤꯅ ꯊꯥ ꯃꯗ ꯋꯥꯟ ꯍꯟꯗ꯭ꯔꯦꯗ ꯔꯨꯄꯤꯁ ꯈꯛꯇ ꯄꯤꯒꯅꯤ ꯍꯥꯏꯌꯦ
ꯑꯦ ꯑꯣ ꯑꯗꯨꯗꯤ ꯐꯩꯌꯦꯅꯦ ꯀꯩꯅꯣ ꯏꯁꯤꯡꯒꯤꯗꯤ ꯆꯥꯃꯗꯤ ꯌꯥꯝ ꯐꯩꯌꯦꯅꯦ
ꯍꯣꯏ ꯏꯁꯤꯡꯒꯨꯝꯕ ꯊꯥꯛꯅꯤꯉꯥꯏꯁꯨ ꯐ꯭ꯔꯤ ꯉꯥꯛꯇꯅꯤ ꯍꯥꯏꯌꯦ ꯃꯣꯏꯒꯤꯗꯣ ꯐꯤꯜꯇꯔꯒꯨꯝꯕ ꯄꯤꯌꯦ ꯍꯥꯏꯌꯦ
ꯁꯤꯖꯤꯅꯤꯡ ꯍꯥꯏꯕꯗꯤ ꯏꯔꯨꯅꯤꯡꯉꯥꯏ ꯈꯣꯠꯅꯤꯡꯉꯥꯏꯁꯨ ꯃꯣꯏꯅ ꯃꯣꯏꯅ ꯄꯤꯕ
ꯑꯥ ꯊꯥ ꯑꯃꯗ ꯍꯟꯗ꯭ꯔꯦꯗ ꯈꯛꯇ ꯂꯧꯋꯦ ꯍꯥꯏꯌꯦꯦ
ꯌꯥꯝ ꯐꯩꯌꯦ
ꯌꯥꯝ ꯐꯔꯦ ꯅꯣꯏꯒꯤ ꯌꯨꯝꯁꯤꯁꯦ
ꯑꯗꯨꯒ ꯍꯧꯖꯤꯛꯀꯤ ꯏꯂꯦꯛꯇ꯭ꯔꯤꯛꯀꯤꯅ ꯃꯣꯏꯒꯤ ꯀꯩꯅꯣ ꯔꯦꯟꯇꯨꯗ ꯌꯥꯎꯗꯕ ꯃꯁꯥꯅ ꯄꯤꯗꯣꯏꯕ
ꯃꯣꯏꯅ ꯊ꯭ꯔꯤ ꯍꯟꯗ꯭ꯔꯦꯗꯤ ꯔꯦꯟ ꯃꯄꯨꯅ ꯄꯤꯒꯅꯦꯕ ꯊ꯭ꯔꯤ ꯍꯟꯗ꯭ꯔꯦꯗ ꯋꯥꯏꯗꯀꯤꯀꯣ ꯑꯗꯨꯒ ꯑꯗꯨꯗꯒꯤ ꯍꯦꯜꯂꯗꯤ ꯃꯣꯏꯅ ꯄꯩꯁꯥ ꯊꯤꯒꯗꯕ ꯎ ꯍꯦꯟꯕꯒꯤ ꯄꯩꯁꯥ ꯑꯗꯨ ꯑꯣꯏꯔꯁꯨ ꯁꯨꯝ ꯃꯣꯏꯗꯤ ꯍꯣꯁꯄꯤꯇꯥꯜ ꯑꯇꯣꯝ ꯅꯨꯡꯇꯤꯒꯤ ꯆꯠꯀꯅꯦꯕ ꯏꯟꯇꯥꯟꯄꯨꯕ ꯃꯣꯏ ꯑꯥ ꯂꯣꯏꯈ꯭ꯔꯦꯗꯨ ꯅꯪ ꯏꯟꯇꯔꯟ ꯄꯨꯕ ꯍꯧꯔꯦꯕ
ꯑꯣ ꯑꯗꯨꯒꯤ ꯔꯦꯟꯇ ꯂꯩꯕꯅꯤꯀꯣ
ꯑꯥ ꯑꯗꯨꯗꯤ ꯄꯨꯡ ꯇ ꯇ ꯄꯨꯡ ꯐꯣꯔ ꯐꯥꯏꯚ ꯊ꯭ꯔꯤ ꯐꯣꯔ ꯍꯥꯏꯕ꯭ꯔ ꯇ ꯐꯥꯎꯤ ꯇ ꯍꯣꯁꯄꯤꯇꯥ ꯆꯠꯂꯅꯤꯅ ꯑꯗꯨ ꯑꯣꯏꯔꯗꯤ ꯐꯦꯟ ꯏꯂꯦꯛꯇ꯭ꯔꯤꯛꯀꯨꯝꯕ ꯄꯥꯏꯅꯤꯡꯉꯥꯏ ꯃꯇꯝ ꯄꯥꯛ ꯂꯩꯇꯦꯕ ꯃꯣꯏ
ꯍꯣꯏ ꯌꯥꯏꯦ ꯌꯥꯏꯏꯦ
ꯑꯗꯨꯅ ꯑꯩꯅ ꯅꯣꯏ ꯌꯥꯝ ꯐꯥꯔꯦ ꯁꯤꯒꯨꯝꯕ ꯔꯦꯟ ꯐꯪꯕ ꯃꯣꯏ ꯃꯥꯒꯤ ꯃꯃꯥꯟꯅꯕꯤ ꯑꯅꯤꯁꯦ ꯍꯟꯗꯛꯁꯦ ꯌꯨꯝ ꯊꯣꯛꯅꯤꯡꯉꯦꯅ ꯍꯥꯏꯕ ꯑꯗꯨꯒꯤ ꯗꯤꯁꯦꯝꯕꯔꯗ ꯑꯩꯗꯣ ꯌꯨꯝ ꯊꯣꯛꯇ꯭ꯔꯗꯤ ꯃꯥꯒꯤ ꯃꯅꯥꯛꯇ ꯂꯥꯛꯄ ꯂꯩꯕ ꯂꯥꯛꯈ꯭ꯔꯣꯏ ꯍ ꯇꯥꯁꯕꯔ ꯎꯝ ꯑꯗꯨꯒ ꯑꯩꯅꯁꯨ ꯍꯟꯗꯛꯇꯤ ꯑꯩꯁꯨ ꯌꯨꯝ ꯊꯣꯛꯅꯤꯡꯉꯥꯏ ꯃꯥꯂꯦ ꯃꯥꯗꯣ ꯍꯟꯗꯛ ꯃꯇꯣꯝꯇ ꯂꯥꯏꯌꯦꯡ ꯍꯥꯏꯥꯏ ꯐꯅꯤꯕ
ꯑꯣ ꯅꯪꯊꯎ ꯊꯣꯛꯀꯅꯤꯀꯣ
ꯊꯣꯛꯀꯅꯤ ꯑꯩꯅ ꯑꯝ ꯊꯣꯛꯅꯤꯡꯉꯦ
ꯑꯩꯁꯨ ꯊꯣꯛꯅꯤꯡꯉꯦ ꯗꯤꯁꯦꯝꯕꯔꯗ ꯍꯈꯣꯏ ꯑꯦꯛꯖꯥꯝ ꯂꯣꯏꯔꯗꯤ ꯑꯗꯣ ꯀꯩꯅꯣꯗ ꯖꯅꯋꯥꯔꯤ ꯅ꯭ꯌꯨ ꯌꯔꯒꯨꯝꯕꯗ ꯅꯪꯒꯤꯔꯛ ꯎꯝ
ꯎꯝ ꯑꯩꯗꯤ ꯂꯥꯏꯛꯕ ꯉꯝꯗ꯭ꯔꯦ ꯗꯤꯁꯦꯝꯕꯔ ꯑꯣꯏꯔꯁꯨ ꯁꯦꯀꯦꯟ ꯋꯤꯛꯀꯨꯝꯕꯗ ꯆꯠ ꯅꯤꯡꯉꯥꯏ ꯍꯣꯠꯅꯔꯅꯤꯗ
ꯎꯝ ꯍꯣꯏ ꯅꯣꯏꯕꯨꯗꯤ ꯌꯥꯏꯌꯦꯅꯦ ꯑꯦꯛꯖꯥꯝ ꯂꯣꯏꯔꯒ ꯍꯥꯏꯕꯗꯤ
ꯑꯗꯨꯒ ꯀ꯭ꯂꯤꯅꯤꯀꯦꯜ ꯀꯣꯁꯇꯤꯡꯒꯨꯝꯕ ꯄꯤꯒꯦꯔꯥꯒꯤ ꯈꯛꯇꯅꯤ ꯍꯧꯖꯤꯛ ꯃꯊꯥ ꯁꯥꯔꯤꯁꯦ ꯑꯥꯏ
ꯑꯣꯖꯝꯕꯦꯗ ꯑꯗꯣ ꯃꯣꯏ ꯋꯤꯟꯇꯔ ꯕ꯭ꯔꯦꯛ ꯄꯤꯔꯛꯀꯅꯤꯅꯔꯤ ꯀꯩꯅꯣꯒꯤ
ꯐꯤꯐꯇꯤꯟ ꯗꯦꯁ
ꯍꯣꯏ ꯑꯗꯨꯗꯣ ꯑꯗꯨꯝ ꯅꯪꯅꯦꯦ ꯊꯣꯛꯄꯁꯨ ꯌꯥꯏꯗ
ꯍꯥꯏꯗꯤ ꯑꯗꯨꯝ ꯑꯦꯗꯋꯥꯟ ꯈ꯭ꯔꯤ ꯈ꯭ꯔꯤꯁꯃꯥꯁ ꯌꯥꯎꯕ ꯆꯠꯈꯤꯒꯦꯒꯨꯝꯕ ꯅꯨꯃꯤꯠ ꯑꯃ ꯑꯅꯤ ꯈꯛꯇꯒꯤꯀꯣ ꯄꯥꯁ ꯇꯧꯔꯒ ꯑꯗꯨꯝ ꯆꯠꯅꯤꯡꯉꯥꯏ ꯈꯜꯂꯅ ꯂꯑꯕ ꯆꯥꯟꯗꯤꯒꯔꯗꯅꯦꯅ ꯍꯥꯏꯕ ꯁꯥꯖꯤꯟꯂꯉꯒ
ꯑꯁ ꯉꯁꯥꯏ ꯑꯉꯥꯡꯗ ꯐꯗꯤ ꯐꯨꯟꯅꯤꯡꯉꯦ ꯃꯥ ꯍꯥꯏꯕ ꯑꯉꯥꯡꯗꯣ
ꯎꯝ ꯑꯩꯁꯨ ꯌꯥꯝ ꯐꯨꯅꯤꯡꯉꯒ ꯃꯥꯗꯣ ꯑꯩꯅ ꯔꯤꯄ꯭ꯂꯥꯏ ꯑꯩꯗꯤ ꯌꯥꯝ
ꯊꯨꯅ ꯁꯥꯏꯀꯦꯟ ꯍꯥꯏꯕꯗꯤ ꯏꯝꯄꯣꯔꯇꯦꯟꯒꯨꯝꯕ ꯋꯥꯔꯤ ꯆꯠꯅꯤꯡꯉꯥꯏꯒꯨꯝꯕ ꯋꯥꯔꯤꯗꯤ ꯈꯔ ꯂꯨ ꯂꯨꯅ ꯂꯥꯎꯗ꯭ꯔꯗꯤ ꯅꯨꯡꯉꯥꯏꯇꯦꯅ ꯑꯩꯅ ꯑꯗꯨꯝ ꯑꯩꯗꯤ ꯃꯥꯒꯤ ꯍꯂ ꯇꯦꯛꯁ ꯁꯥꯔꯒ ꯔꯤꯄ꯭ꯂꯥꯏ ꯄꯤꯕꯅꯦꯕ ꯑꯗꯨꯒ ꯅꯣꯡꯃꯁꯨ ꯌꯥꯏꯐꯕꯤꯅ ꯑꯩꯈꯣꯏꯗꯣ ꯑꯗꯨꯝ ꯗꯦ ꯇꯨꯗꯒꯤ ꯆꯠꯂꯁꯦꯅ ꯍꯥꯏꯔꯛꯑꯦ ꯑꯗꯨꯒ ꯄꯨꯡ ꯇꯔꯥꯒꯨꯝꯕꯗ ꯆꯠꯂ ꯆꯠꯂꯁꯦ ꯍꯥꯏꯌꯦ ꯍꯥꯏꯕꯦ ꯑꯗꯨ ꯅꯨꯃꯤꯠꯇ ꯇꯦꯛꯁ ꯔꯤꯄ꯭ꯂꯥꯏ ꯄꯤꯗꯦꯀꯣ ꯃꯥꯁꯦ
ꯑꯣꯟꯂꯥꯏꯟꯗꯤ ꯂꯩꯕ
ꯑꯧ ꯑꯣꯟꯂꯥꯏꯟ ꯂꯕ꯭ꯔꯥ ꯂꯩꯇꯕ꯭ꯔꯥ ꯇꯦꯛꯇꯤ ꯑꯅꯤ ꯆꯠꯂꯦꯕ ꯃꯥꯗꯤ ꯕ꯭ꯂꯨ ꯇꯦꯛꯀꯨꯝꯕꯗ ꯎꯠꯇꯦꯕ
ꯑꯣ
ꯑꯗꯨꯒꯤ ꯅꯦꯛꯁ ꯗꯦꯗ ꯍꯧꯒꯠꯂꯒ ꯇꯦꯛꯁꯥ ꯄꯨꯡ ꯏꯂꯚꯦꯟꯗ ꯇꯨꯋꯦꯜꯐꯇꯔꯒꯨꯝꯕꯗ
ꯀꯦꯔꯄ꯭ꯔꯥ
ꯄꯨꯡ ꯑꯩꯈꯣꯏꯗ ꯇꯤꯀꯦꯠ ꯀꯛꯇ꯭ꯔꯁꯨ ꯌꯥꯅꯤꯀꯣ ꯍꯥꯏꯕ ꯑꯩꯁꯨ ꯔꯤꯄ꯭ꯂꯥꯏ ꯄꯤꯔ ꯂꯣꯏꯅ ꯄꯤꯗ꯭ꯔꯒ ꯉꯔꯥꯡ ꯍꯥꯛꯇ ꯑꯩꯈꯣꯏꯗꯣ ꯆꯠꯃꯤꯅꯤꯉꯥꯏ ꯁꯨꯃꯥꯏꯅ ꯇꯧꯁꯤꯔꯅ ꯈꯛꯇ ꯑꯩꯅ ꯍꯪꯕ
ꯀꯔꯤ ꯇ꯭ꯔꯣ ꯊꯕꯛ ꯌꯥꯝ ꯆꯤꯟꯕ꯭ꯔꯣ ꯀꯩꯅꯣꯅꯦ
ꯈꯪꯗꯦ ꯄꯔꯤꯌꯥ ꯌꯥꯝ ꯁꯥꯏꯌꯦꯃ
ꯃꯅꯦꯗꯣ ꯀꯌꯥꯃꯨꯛ ꯑꯍꯟ ꯑꯣꯏꯈ꯭ꯔꯕ꯭ꯔꯥ
ꯎ ꯁꯍꯤꯗ ꯅꯤꯐꯨ ꯑꯃꯨꯛ ꯁꯨꯅꯤꯡꯉꯥꯏ ꯂꯩꯈ꯭ꯔꯦ ꯍꯥꯏꯕ ꯇ
ꯌꯨꯝ ꯄꯥꯟꯗ꯭ꯔꯤꯕ
ꯍꯥꯏ ꯨꯨꯝ ꯇꯑꯣ ꯅ ꯅ ꯏ ꯊꯤ ꯏ ꯊꯤꯔꯥ ꯁꯥ ꯊ ꯅꯨꯡꯉꯥꯏꯅ ꯁꯄꯔꯥ ꯂꯥꯏꯕꯅ
ꯎꯝ
ꯀꯤꯖꯩꯌꯦ ꯃꯁꯛꯇꯣ ꯌꯥꯝ ꯑꯗꯨꯒ ꯁꯦꯛ ꯅꯨꯄꯤꯗꯣ ꯕꯒ ꯗꯣ ꯍꯥꯥꯔ ꯂꯨꯨꯝꯅ ꯄꯔꯛꯅꯦꯕꯖꯨꯟꯌꯥꯔꯗꯣ ꯖꯨꯅꯤꯌꯥꯔ ꯅꯨꯄꯤꯗꯣ ꯑꯗꯨꯒꯤ ꯃꯥꯒꯤ ꯑꯟꯇꯤꯅ ꯆꯥꯏꯕ ꯍꯧꯥꯎꯔꯦ ꯍꯥꯏꯕꯅꯤ ꯐ ꯇ ꯂꯨꯅꯅ ꯊꯝ ꯀꯔꯤ ꯄꯨꯔꯒ ꯂꯥꯛꯄ꯭ꯔꯥꯅ ꯑꯩꯅ ꯅꯪꯁꯦ ꯀꯔꯤ ꯀꯔꯤ ꯄꯨꯕ꯭ꯔꯥ ꯌꯥꯝꯗꯤ ꯄꯨꯃꯟꯈ꯭ꯔ ꯍꯥꯏ ꯇꯤꯁꯨ ꯄꯦꯄꯥꯔ ꯀꯕꯤ ꯏꯅꯤ ꯍꯥꯏꯗꯤꯁꯨ ꯄꯦꯄꯥꯔ ꯀꯃꯣꯒ ꯂꯨꯒꯦꯔꯅꯤ
ꯑ ꯍꯏꯗ ꯄꯠꯇꯅꯤꯗꯣ
ꯑꯩꯅ ꯅꯪꯗꯤ ꯋꯥꯔꯜ ꯀꯞꯀꯨꯝꯕ ꯐꯨꯠꯕꯣꯜ ꯌꯦꯡꯒꯦꯔꯅ ꯑꯅ ꯍꯥꯏꯕ ꯑꯗꯨꯒꯤ ꯑꯩꯈꯣꯏꯒꯤ ꯏꯃꯨꯡꯗꯤ ꯐꯨꯠꯕꯣꯜꯒꯨꯝꯕꯗ ꯃꯤ ꯀꯅꯥꯁꯨ ꯄꯥꯝꯗꯦ ꯃꯄꯥꯁꯨ ꯀꯣꯔꯤꯌꯟ ꯗ꯭ꯔꯃꯥ ꯌꯦ ꯃꯥꯒꯤ ꯒ꯭ꯔꯥꯟ ꯃꯥꯗꯔ ꯑꯗꯨ ꯑꯗꯨꯒꯤ ꯑꯩꯈꯣꯏꯒꯤ ꯏꯃꯨꯡꯗꯤꯗꯤ ꯃꯤ ꯂꯣꯏꯅꯃꯛ ꯀꯣꯔꯤꯌꯟꯗ ꯉꯥꯎ ꯌꯥꯝ ꯄꯥꯝꯃꯦ ꯑꯗꯨꯒ ꯃꯥꯗꯤ ꯑꯆꯥꯄꯣꯠꯀꯨꯝꯕ ꯌꯥꯝ ꯆꯥꯒꯜꯂꯤ ꯍꯥꯏꯌꯦꯡ ꯅꯨꯡꯗꯥꯡꯗꯥꯡꯗ ꯌꯥꯝ ꯀꯣꯔꯤꯌꯥ ꯁꯥꯔ ꯅꯠꯇꯦꯃ
ꯁꯤꯅ ꯃꯁꯛꯀꯌꯥꯝ ꯆꯥꯟꯅꯗꯦ
ꯄꯔꯤꯌꯥ ꯍꯥꯏ ꯍꯥꯏ ꯗꯣ ꯑꯩꯅ ꯍꯥꯟꯕ ꯍꯥꯏꯕꯅꯤ ꯑꯗꯨꯒꯤ ꯃꯥꯗꯤ ꯅꯨꯡꯗꯥꯡ ꯅꯨꯡꯗꯥꯡꯒꯨꯝꯕ ꯍꯥꯏꯗꯤ ꯆꯥꯛ ꯆꯥꯛꯀꯨꯝꯕꯗꯤ ꯌꯥꯝ ꯆꯥꯕ ꯉꯝꯗꯦ ꯑꯗꯨꯒ ꯑꯆꯥꯄꯣꯠꯇꯤ ꯌꯥꯝꯅ ꯑꯗꯨꯝ ꯅꯨꯡꯗꯥꯡꯗꯥꯡ ꯑꯗꯨꯝ ꯆꯥꯅꯤꯡꯒꯤ ꯑꯗꯨ ꯂꯩꯌꯦ
ꯑꯗꯨꯃꯥꯏꯅ ꯍꯥꯏꯕꯗꯨꯃ ꯌꯥꯝ ꯃꯥꯟꯗꯦꯕ
ꯅꯥꯏꯟꯒꯨꯝꯕꯗ ꯃꯥꯗꯤ ꯄꯣꯠ ꯌꯥꯝ ꯀꯥꯒꯜꯂꯦ ꯍꯥꯏ ꯑꯗꯨꯒ ꯁꯤꯡꯖꯨꯒꯨꯝꯕ ꯑꯣꯟꯂꯥꯏꯟꯒꯤ ꯀꯛꯄ ꯃꯐꯝ ꯂꯩꯕ꯭ꯔꯥ ꯍꯥꯏꯔꯛꯑꯦ ꯁꯤꯡꯖꯨꯗꯤ ꯂꯩꯔꯔꯣꯏ ꯁꯤ ꯃꯈꯥꯗ ꯑꯗꯨꯝ ꯅꯣꯔꯠ ꯏꯁꯇꯨꯀ ꯍꯥꯏꯕꯅꯤꯅ ꯑꯩꯅ ꯍꯥꯏꯕ ꯑꯗ ꯑꯩꯅꯤ ꯁꯥꯃꯟꯒꯤ ꯐꯨꯅꯤꯡꯕꯗ
ꯑ ꯅꯣꯛꯅꯤꯡꯕ ꯁꯤꯗꯣꯔꯦ
ꯍꯟꯖꯤꯜ ꯂꯥꯛꯄ
ꯍꯣꯏ ꯌꯥꯝ ꯃꯥꯟꯗꯦꯕ ꯑꯗꯨꯃꯥꯏꯅ ꯍꯥꯏꯒꯗꯕ ꯃꯁꯛꯇꯨꯒ
ꯑꯩꯗꯤ ꯑꯗꯨꯝ ꯏꯟꯁꯇꯥꯒ꯭ꯔꯥꯝꯒꯨꯝꯕꯗꯒꯤ ꯄꯣꯠꯀꯨꯝꯕꯁꯨ ꯌꯥꯝ ꯀꯀꯟꯗꯦ ꯀꯇꯧꯔ ꯅꯍꯥꯟꯁꯨ ꯁꯤꯗ ꯑ ꯄꯩꯁꯥ ꯄꯥꯏꯕ ꯃꯥꯜꯂꯦ ꯅꯍꯥꯟꯁꯨ ꯁꯤꯗ ꯂꯥꯛꯄ ꯃꯇꯝꯗ ꯃꯥꯒꯤ ꯄꯣꯠ ꯂꯥꯛꯄꯗꯣ ꯎꯕ꯭ꯔꯥ ꯒ꯭ꯔꯨꯞꯇ ꯊꯥꯔꯛꯄꯗꯣ
ꯑꯣ ꯑꯣ ꯑꯣ ꯃꯥꯅꯦ ꯃꯥꯅꯦ
ꯃꯥꯗꯤ ꯑꯗꯨꯝ ꯏꯟꯁꯇꯥꯒ꯭ꯔꯥꯝꯒꯨꯝꯕꯗ ꯌꯥꯝ ꯄꯣꯠ ꯀꯥꯍꯂ ꯑꯗꯨꯒ ꯃꯥꯒꯤ ꯃꯄꯥꯗꯣ ꯌꯥꯝ ꯀꯟꯅ ꯅꯥꯔ ꯂꯩ ꯍꯥꯏꯕꯅꯤ
ꯑꯣ ꯑꯣ ꯑꯣ ꯑꯣ ꯅꯍꯥꯟꯒꯤꯗꯣ ꯃꯥ ꯅꯨꯡꯉꯥꯏꯔꯒ
ꯄꯥꯏꯗꯤ ꯄꯥꯏ ꯃꯃꯥꯅ ꯄꯩꯁꯥ ꯄꯥꯏ ꯑꯗꯩ ꯃꯄꯥꯇꯤ ꯑꯗꯨꯝ ꯌꯦꯟꯒꯨꯝꯕ
ꯌꯣꯟꯕ
ꯌꯣꯛꯑꯦ ꯍꯥꯏꯕꯅꯤ ꯑꯗꯨꯒ ꯌꯣꯟꯕ
ꯉꯥꯛ ꯑꯦꯍꯦ
ꯀꯣꯔꯤꯌꯥꯅꯤ ꯀꯣꯔꯤꯌꯥ ꯁꯥꯃꯟꯃꯤ ꯑꯩꯈꯣꯏꯁꯦ ꯂꯋꯥꯏ ꯇꯝꯃꯟꯒꯦ ꯆꯠꯅꯤꯡꯗꯕ ꯃꯥꯜꯅꯤ ꯍꯣꯂꯅꯤ
ꯑꯗꯨꯗꯤ ꯑꯇꯪ ꯇꯧꯑꯣ ꯊꯥꯗꯣꯛꯑꯣ
ꯄꯨꯅꯤꯡꯉꯦ ꯃꯉꯣꯟꯗ ꯄꯨꯡ ꯅꯥꯏꯟ ꯇꯦꯟ ꯑꯗꯨꯝ ꯆꯠꯊꯜꯂꯗꯕꯅꯤ ꯑꯩ